ꯇꯥꯔꯦ
ꯇꯥꯔꯦ ꯐꯖꯅ
ꯑꯥ ꯆꯥꯛ ꯆꯥꯔꯕꯣ?
ꯍꯥꯏ ꯉꯁꯥꯏꯗꯤ
ꯀꯔꯤ ꯌꯦꯟꯁꯥꯡ ꯅꯦꯠꯄꯤꯔꯕꯣ?
ꯍꯂꯨ
ꯑꯦ ꯆꯞ ꯃꯥꯟꯅꯥꯏꯅꯦ ꯆꯝꯐꯨꯠ ꯑꯩꯗꯤ ꯆꯝꯐꯨꯠ ꯑꯩꯈꯣꯏꯅ ꯉꯣꯡꯊꯣꯝ ꯆꯝꯐꯨꯠ
ꯗꯣꯝ ꯆꯝꯕꯨꯠꯒ ꯊꯔꯣꯏ ꯊꯔꯣꯏꯒ ꯊꯔꯣꯏ ꯆꯥꯗꯦꯗ
ꯉꯔꯥꯡꯗꯨ
ꯌꯦꯡꯗ꯭ꯔꯣ ꯉꯔꯥꯡ ꯕꯣ꯫
ꯑꯁ ꯑꯩ ꯌꯦꯡ ꯌꯥꯗꯦ ꯉꯔꯥꯡ ꯈꯨꯗꯛꯇ ꯫ ꯑꯩꯅ ꯌꯦꯡꯕ ꯀꯩꯅꯣꯅꯤ ꯔꯥꯎꯖꯔ ꯑꯗꯨ ꯗꯣꯕꯤ ꯒꯥꯏ
ꯌꯦꯡꯗ꯭ꯔꯦꯗ ꯑꯩꯁꯨ ꯍꯧꯒꯠꯄ ꯉꯝꯗꯅ
ꯉꯥꯛꯇꯪ ꯌꯦꯡꯕ ꯂꯣꯏꯔꯒ ꯉꯥꯇꯪ ꯌꯦꯡꯉ ꯑꯃꯨꯛ ꯕꯔꯗꯨ ꯑꯃꯨꯛ ꯌꯥꯗꯦꯁꯠ ꯗꯥꯎꯟ ꯑꯃꯨꯛ
ꯑꯦ ꯋꯥꯏ ꯐꯥꯏꯒꯤꯗ꯭ꯔꯣ
ꯅꯠꯇꯦ ꯑꯗꯥ ꯇꯧꯔꯦ ꯍꯥꯏꯗꯤ ꯑꯗꯨ ꯊꯔꯠ ꯄꯥꯔꯇꯤ ꯋꯦꯕ ꯁꯥꯏꯠꯇ ꯆꯪꯉ ꯌꯦꯡꯉꯤꯕ ꯑꯃꯨꯛ
ꯑꯥ
ꯃꯌꯥꯏꯗ ꯇꯠꯈ꯭ꯔꯕ꯭ꯋꯥꯅꯤꯗ ꯀꯗꯥꯏꯗꯩ ꯑꯗꯨꯝ ꯑꯗꯨꯗꯤ ꯀꯩꯅꯣ ꯑꯩꯩ ꯁꯥꯏꯗꯨ ꯁꯗꯥꯎꯟ ꯇꯧꯕ ꯌꯥꯗꯦ ꯑꯗꯨꯒꯤ ꯇꯨꯝꯅꯒ꯭ꯔꯦ
ꯑꯩꯗꯤ ꯃꯤꯀꯣꯄ ꯃꯤ ꯃꯤꯀꯣꯄꯥꯎ ꯊꯣꯛꯇꯦꯗ ꯉꯔꯥꯡꯗꯤ
ꯅ ꯐꯥꯎꯗꯤ ꯌꯦꯡꯉꯝꯃꯦ ꯀꯔꯤꯔ ꯑꯣꯇꯤ ꯃꯤꯅꯤꯠꯀꯨꯝꯕ ꯍꯥꯎ ꯑꯃ ꯌꯦꯡꯉꯅꯤ꯫
ꯑꯁ ꯉꯔꯥꯡꯗꯤ ꯉꯔꯥꯡꯗꯤ ꯐꯖꯅ ꯐꯖꯩ ꯍꯥꯏꯅꯦ
ꯉꯔꯥꯅꯤꯀꯣ ꯑꯩꯅ ꯌꯦꯡꯕ ꯐꯥꯎꯗꯣ ꯑꯃꯗꯤ ꯆꯟꯈ꯭ꯔꯦꯕꯀꯣ ꯑꯗꯨ ꯐꯥꯎꯗꯤ ꯌꯦꯡꯉꯦ ꯌꯥꯔ ꯑꯁ ꯌꯥꯝ ꯊꯦꯡꯂꯅꯤ ꯆꯟꯕꯗꯨ ꯍꯧꯖꯤꯛ ꯑꯃꯗꯨꯅ ꯆꯟꯈꯠꯂꯛꯄꯗꯨ ꯁꯦꯀꯦꯟ ꯍꯥꯞꯇꯅꯦꯕ ꯃꯉꯥꯒꯨꯝꯕ ꯂꯣꯏꯔꯝꯗꯥꯏꯗꯔꯤꯕ ꯑꯗꯨꯗꯨꯗꯤ ꯌꯦꯡ ꯍꯥꯡꯒꯔꯦꯒ ꯃꯤ ꯃꯤꯅ ꯍꯥꯏꯕꯒꯤ ꯑꯗꯨꯝ ꯈꯪꯕ ꯆꯂꯒꯅꯦ ꯌꯦꯡꯅꯤꯡ ꯌꯦꯡꯔꯒ ꯋꯁꯥꯏꯗꯤ ꯌꯥꯕꯒꯤ ꯉꯁꯤꯁꯦ
ꯑꯥ
ꯀꯩꯅꯣ ꯂꯩꯥꯔꯤ ꯃꯤꯇꯩꯁꯤꯡꯒꯤ ꯃꯥꯏ
ꯉꯁꯤ ꯂꯩꯕꯅꯦ ꯀꯥꯡꯂꯥ ꯍꯥꯏꯔꯛꯑꯣꯏꯅꯦ꯫
ꯕꯖꯔ ꯆꯠ ꯀꯦ ꯇꯧꯕꯅꯦꯕꯥ ꯑꯗꯨ ꯌꯥꯔ
ꯉꯁꯤ ꯀꯥꯡ ꯂꯩꯕꯅꯦ ꯁꯨꯇꯤꯅꯦ ꯂꯣꯏꯃꯛ
ꯁꯨꯇꯤꯗꯤ ꯁꯨꯇꯤꯅꯤ ꯑꯗꯨꯕꯨ ꯕꯖꯥꯗꯤ ꯐꯖꯟ ꯅꯨꯡꯉꯥꯏꯔꯦ ꯍꯥꯏ ꯎꯝ ꯑꯩ ꯆꯠꯇꯔꯦꯕ ꯑꯃꯨꯛ꯫ ꯍꯣꯏ ꯁꯤ ꯐꯣꯟ ꯇꯧꯔꯒ ꯉꯁꯤ ꯆꯠꯇꯕ ꯌꯥꯗꯕꯖꯤꯕꯨ ꯍꯥꯏꯌꯦꯡ ꯑꯣꯏꯅ ꯆꯠꯄ ꯇꯥꯔꯦ ꯑꯩ ꯑꯩꯗꯤ ꯆꯠꯂꯒꯥ ꯍꯨꯏ ꯄꯥꯃꯨꯏ ꯍꯥꯏꯕ ꯑꯥꯎ
ꯉꯔꯥꯡ ꯇ꯭ꯔꯦꯟꯗꯨ ꯍꯧꯖꯤꯛ ꯊꯦꯡꯅꯩꯗ ꯃꯥ ꯀꯨꯝꯕ ꯍꯜꯂꯛꯄ ꯃꯇꯝꯗ
ꯉꯟꯅ ꯊꯤꯟꯕꯤꯔꯦ
ꯒ꯭ꯌꯥꯁ ꯂꯧꯕ ꯂꯥꯛꯄ ꯍꯥꯏꯁꯦ ꯄ꯭ꯔꯣꯖꯦꯛꯇ ꯑꯗꯨꯗ ꯊꯦꯡꯅꯑꯕꯅꯤꯅ
ꯒ꯭ꯌꯥꯁ ꯑꯃꯨꯛ ꯇꯥꯡꯈꯠꯂꯅꯤ ꯍꯥꯏ ꯀꯩꯅꯣ ꯍꯧꯖꯤꯛꯇꯨ ꯀꯩꯅꯣ ꯇꯩꯔꯤꯕꯒꯤ
ꯂꯤꯁꯤꯡ ꯑꯃꯒ ꯆꯅꯤꯒ ꯀꯨꯟ ꯄꯤꯌꯦ ꯉꯔꯥꯡꯒꯤꯗꯣ꯫
ꯁꯤꯕꯨꯗꯤ ꯌꯥꯔꯤꯅꯦ ꯑꯃꯨꯛꯀ ꯑꯉꯥꯡ ꯑꯗꯨꯒꯤ ꯑꯣ ꯂꯦꯝꯕꯤꯗꯣ ꯌꯥꯝ ꯄꯥꯝꯃꯦ ꯍꯥꯏꯔ ꯇꯪꯗꯤ ꯌꯥꯗꯕꯅꯤꯅ ꯑꯗꯨ
ꯑ
ꯍꯥꯏꯕꯗꯤ ꯑ ꯃꯄꯥꯟꯗꯒꯤꯗꯤ ꯀꯩ ꯇꯥꯡ ꯂꯥꯛꯄ ꯅꯠꯇꯦꯕꯀꯣ ꯆꯪ ꯑꯩꯈꯣꯏꯗ ꯆꯪꯕ ꯌꯥꯕ
ꯑꯥ
ꯄꯣꯋꯥꯏꯖꯨ ꯂꯩꯔꯤꯌꯣ ꯆ ꯌꯥ ꯑꯩꯗꯤ ꯂꯥꯎ ꯏꯁꯄꯤꯀꯥꯔ ꯊꯥꯔꯒ ꯇꯧꯕ ꯌꯥꯏꯅꯦꯕ ꯑꯦ
ꯉꯣꯟꯗꯤ ꯌꯥꯗꯦ
ꯌꯥꯕ ꯍꯥꯏꯖ ꯑꯩꯗꯤ ꯀꯩꯅꯣ ꯑꯣꯏꯕ ꯗꯤꯚꯥꯏꯁ ꯑꯅꯤ ꯁꯤꯖꯤꯟꯕ ꯗꯤꯚꯥꯏꯁ ꯑꯅꯤ ꯁꯤꯖꯤꯟꯕ ꯑꯃꯗꯨꯗꯤ ꯑꯩ ꯐꯣꯟ ꯇꯧꯕ ꯌꯥꯗꯦꯅ ꯑꯩꯒꯤꯗꯤ
ꯑꯣ
ꯋꯥꯏꯐꯥꯏ ꯈꯔ ꯁꯝꯕ ꯌꯥꯔ ꯗꯤ ꯑꯩꯅ ꯑꯃꯨꯛ ꯑꯗꯨꯗ ꯪꯉ ꯇꯧꯔꯗ ꯀ ꯇꯧꯗ ꯁꯔ ꯄꯒ ꯑꯗꯨꯒꯤ ꯐꯣꯟ ꯇꯧꯕ ꯌꯥꯗꯦꯕ ꯑꯃꯔꯣꯝ ꯃꯥꯒꯤꯗꯨꯗꯤ ꯑꯗꯨꯒꯤ ꯆꯥꯄ ꯀ
ꯍꯥꯏꯕꯗꯤ ꯐꯣꯟꯅꯤ ꯅꯪ ꯄꯥꯏꯕ
ꯑꯣ ꯑꯩꯅ ꯄ ꯗꯤꯕꯥꯁꯗ
ꯇꯦꯕ꯭ꯂꯦꯇ꯭ꯔꯣ
ꯇꯦꯕ꯭ꯂꯦꯠꯂꯣ
ꯎꯝ ꯑꯩꯗꯤ ꯃꯤꯁꯀꯣꯜ ꯇꯧꯕ ꯌꯥꯗꯦꯅ ꯀꯔꯤ ꯐꯥꯏꯈ꯭ꯔꯗꯅꯤ
ꯁꯗ ꯍꯥꯏ ꯁꯤꯗ ꯅꯨꯡꯉꯥꯏꯅ
ꯑꯩꯗꯤ ꯅꯅꯥꯈꯣꯟꯗꯤ ꯑꯗꯨꯝ ꯐꯖꯅ ꯍꯧꯖꯤꯛ ꯀꯟꯅ ꯇꯥꯗꯤꯅꯤ ꯅꯪ ꯅꯪ ꯅꯪꯅ ꯂꯥꯛꯇꯕꯔꯥ ꯈꯪꯗꯦ
ꯍꯣꯏ ꯑꯩ ꯃꯈꯥꯗꯗꯤ ꯊꯝꯃꯤ
ꯑꯗꯨꯒ ꯑꯣꯏꯅ ꯃꯥꯜꯂꯦ ꯚꯥꯏ ꯇꯥ ꯐꯖꯅ ꯇꯥꯗꯦꯕ ꯅꯪꯅ ꯍꯥꯏꯔꯦꯗꯕꯅꯣ
ꯃꯈꯣꯟꯗꯤ ꯀꯟꯅ ꯇꯥꯏꯌꯦ ꯈꯜꯜꯂꯤꯁꯦ ꯑꯁ ꯀꯔꯤꯅꯣ ꯈꯪꯗꯦꯅꯦ ꯑꯩ ꯂꯧꯧꯔꯛꯎꯁꯤꯅꯦ ꯃꯈꯣꯟ ꯀꯟꯅ ꯇꯥꯔꯤ ꯇꯥꯔꯤ
ꯇꯥꯗꯤ ꯍꯥꯏꯕꯗꯤ ꯅꯪꯅ ꯈꯔ ꯅꯪꯅ ꯂꯥꯛꯑꯗꯤ ꯈꯔ ꯇꯥꯗꯕ ꯃꯥꯜꯂꯦ
ꯍꯣꯏ ꯑꯩ
ꯑꯣꯖꯤ ꯑꯣꯖꯤꯗꯤ ꯈꯂ ꯇꯑꯅꯦ ꯈꯔ
ꯀ ꯀꯩ ꯅꯥ ꯈꯥꯟꯕꯒꯦꯅꯤ
ꯃꯗꯨꯅꯦ ꯅ ꯑꯣ ꯈꯔ ꯅꯅꯥꯀ ꯂꯧ ꯍꯒꯦꯗ ꯍꯥꯏꯇꯥꯔꯦ ꯑꯁ ꯇꯒꯤ ꯅꯥꯀꯣꯡ ꯆꯞꯂꯒ ꯇꯥꯒꯦꯅ ꯇꯧꯔꯤꯅꯦ ꯑꯗꯨꯒꯤꯅꯤ
ꯀꯈꯦꯡꯅꯗꯣꯡ ꯉ ꯁꯤꯁꯦ
ꯑꯁ ꯑꯃꯨꯛꯀ ꯐꯖꯅ ꯀꯩꯅꯣꯝꯃ ꯇꯧꯋꯦ ꯑꯣ ꯍꯧꯖꯤꯛꯇꯥꯔꯦ
ꯑꯆꯦꯡꯁꯤ ꯑꯩ ꯑꯥ ꯆꯂꯒ ꯈꯤꯟꯊꯒꯦ ꯇꯧꯕꯅꯦꯕ ꯂꯩꯀꯣ ꯑꯗꯣ ꯉꯁꯤ ꯑꯃꯨꯛ ꯀꯨꯝꯍꯩ ꯂꯩꯕꯒꯤ ꯆꯠꯄ ꯌꯥꯗ꯭ꯔ ꯍꯌꯦꯡ ꯌꯥꯕ ꯌꯥꯏ
ꯑ ꯍꯦꯅꯤ ꯌꯥꯅꯤꯦ ꯃꯨꯀ
ꯆꯠꯂꯒ ꯑꯁ ꯆꯤꯟꯗꯕꯤꯌꯨ ꯍꯥꯏꯔꯤꯅꯦ ꯍꯟꯅꯕꯗꯥꯔꯦ
ꯇꯩꯃꯁꯤꯡꯒꯇꯩꯃꯁꯤꯡꯒꯗꯤ ꯀꯥꯡꯒ ꯆꯠꯂꯣꯏꯏ ꯍꯥꯏꯕ꯭ꯔꯣ
ꯀꯥꯏ ꯁ ꯍꯧꯖꯤꯛꯇꯤ ꯑꯩꯈꯣꯏ ꯍꯥꯎ ꯑꯣꯟꯈ꯭ꯔꯦꯅꯤꯒꯤ
ꯑ ꯃꯥꯏꯕꯤꯗꯤ ꯆꯞꯄꯤ ꯌꯥꯏꯅ ꯀꯩꯅꯣ
ꯑꯦꯅꯦ ꯍꯥꯥꯎꯕꯣꯡꯒ꯭ꯔꯖꯤꯛ ꯍꯧꯖꯤꯛ ꯁꯇ ꯆꯗꯕꯨ ꯆꯠꯂꯝ ꯀꯔ
ꯑꯁ ꯉꯟꯃꯜꯂꯦ ꯅꯥꯕ ꯑꯗꯨꯗꯤ
ꯆꯥꯛ ꯌꯥꯝ ꯇꯥꯗꯦꯅꯦꯁꯥꯏꯗꯣ ꯑꯁ ꯆꯥꯛ ꯆꯪꯗꯦꯅꯤ ꯍꯣꯡꯗꯣꯡ ꯎ
ꯑꯁ ꯀꯥꯡꯉꯧꯒ ꯇꯧꯔꯗꯤ ꯍꯥꯎꯗꯤ ꯍꯥꯎꯕꯀꯣ ꯈꯣꯡꯗꯣꯝꯁꯦ
ꯀꯪꯍꯧ ꯇꯧꯋꯦ
ꯅꯠꯇꯦ ꯍꯥꯏꯗꯤ ꯀꯪꯉꯧ ꯍꯥꯏꯕ ꯀꯣꯡꯗꯣꯝ ꯀꯥꯡꯉꯧꯗꯣ
ꯉꯥꯁꯥꯏꯗꯨ
ꯑ
ꯗ ꯀꯔꯤ ꯍꯥꯏꯕ꯭ꯔꯥ ꯃꯩꯇꯩꯔꯣꯟꯗ ꯑ ꯀꯩꯅꯣ ꯄꯥꯟꯗꯣ ꯈꯣꯝꯊꯣꯛꯄꯤ ꯈꯣꯝꯊꯣꯛꯄꯤ ꯍꯥꯏꯕꯗꯣ ꯈꯪ ꯇꯥꯔꯕꯅꯤꯅ
ꯄꯥꯟ
ꯃꯤꯡ ꯈꯣꯝꯊꯣꯛꯄꯤꯅ ꯄꯥꯟꯕ ꯃꯃꯤꯡꯅꯦꯕ ꯃꯩꯇꯩꯔꯣꯟꯗ ꯍꯣꯝꯊꯣꯛꯄꯤꯅꯤ ꯍꯥꯏ ꯈꯣꯝꯊꯣꯛꯄꯤ ꯈꯣꯝꯊꯣꯛꯄꯤꯅꯤ
ꯃꯥꯏ ꯚꯦꯔꯥꯏꯇꯤꯗꯣ ꯑꯣꯏꯔꯝꯅꯤꯅꯦ
ꯈꯣꯝꯊꯣꯛꯄꯤꯈꯤ ꯍꯥꯏꯕꯒꯤ ꯃꯔꯝꯗꯤ ꯀꯩꯅꯣꯅꯤ ꯍꯥꯏ ꯀꯩ ꯍꯥꯏꯁꯤꯔꯥ ꯃꯥꯗꯨ ꯑꯩꯈꯣꯏ ꯑꯉꯥꯡꯗ ꯇꯨꯞꯅꯩꯅꯀꯣ ꯝꯨ ꯀꯗꯣ ꯄꯤ ꯊꯣꯛꯑꯦꯅꯦ ꯈꯣꯝꯗ꯭ꯔꯣꯛꯄꯤꯈꯧꯅꯦ
ꯃꯣꯏꯒꯤ ꯊꯧꯕꯗꯣ ꯃꯥꯟꯕ ꯑꯗꯨꯒꯤ
ꯔꯦꯠ ꯀꯂ꯭ꯔ ꯑꯗꯨ
ꯎꯝ
ꯑꯗꯨꯝ ꯉꯥꯎꯋꯦꯕ ꯍꯋꯥꯏ ꯃꯪꯒꯟꯒ ꯀ ꯑꯩꯅ ꯄꯥꯐꯣꯔ ꯇꯣꯡꯉꯥꯟꯅꯤ ꯉꯧꯔꯨꯁꯥꯅꯤ
ꯑꯣꯄꯔꯗꯤ ꯆꯥꯛ ꯆꯪꯗꯕ ꯃꯇꯝꯗꯤ ꯑꯗꯨꯝ ꯍꯥꯎꯒꯅꯤ
ꯄꯣꯠ ꯍꯣꯏ ꯉꯔꯥꯡ ꯂꯩꯕꯤꯔꯒ ꯑꯩꯗꯤ ꯉꯥꯎꯔꯨ ꯁꯥꯥꯅ ꯑꯩꯅ ꯀꯪꯉꯧ ꯆꯥꯗꯕ ꯄꯐꯣꯔ ꯑꯣꯏꯅ ꯉꯧꯔ ꯆꯥꯏ ꯉꯁꯤꯗꯤ ꯌꯥꯝꯅ ꯏꯟꯁꯤꯅꯤ
ꯏꯟꯁꯥꯡ ꯐꯥꯎꯕꯗꯤ ꯑꯁ ꯏꯟꯕꯁꯦ ꯁꯥꯏꯕꯁꯤ ꯈꯔ ꯌꯣꯠꯊꯕꯁꯤ ꯈꯔ ꯋꯥꯏꯅꯦ
ꯋꯥꯏ ꯊꯥꯏ ꯑꯁ
ꯄꯣꯁ ꯇꯧꯔꯒ ꯂꯦꯞꯂꯒꯀꯣ ꯁꯥꯏꯕꯁꯤ ꯅꯨꯡꯉꯥꯏꯇꯕ ꯍꯥꯏꯇꯥꯔꯦ
ꯉꯔꯥꯡꯗꯨ ꯅꯨꯄꯤ ꯗꯨꯝ ꯑꯣ ꯐꯔꯦ ꯇꯧꯔꯛꯔꯣ ꯇꯧꯔꯛꯔꯣ ꯍꯥꯏ ꯑꯗꯨꯒ ꯇꯧꯔꯛꯑꯒꯦ ꯍꯥꯏꯅ ꯇꯧꯔꯛꯄ ꯌꯥꯗ ꯗꯦ ꯀꯥꯏꯅ ꯃꯤꯅꯗꯤ ꯑꯗꯨꯝ ꯇꯧꯔꯛꯏꯕ ꯅꯪꯉꯣꯟꯗ ꯇꯧꯔꯛꯄ ꯌꯥꯗꯦ ꯈꯣꯠꯇ
ꯑꯦ ꯂꯩꯕꯅꯤ ꯂꯩꯕꯅꯤ ꯑꯗꯣ ꯃꯇꯥꯡ ꯃꯇꯥꯡ ꯂꯩꯕꯅꯤ
ꯐꯣꯇꯣꯒꯁꯨ ꯊꯥꯔꯛꯑꯦꯕ ꯑꯗꯨ ꯅꯪꯅ ꯍꯥꯏꯔꯛꯄꯕꯗꯨꯗꯤ ꯅꯠꯇꯦꯕꯀꯣ
ꯍꯥ
ꯑꯩꯅ ꯅꯪꯅ ꯊꯥꯔꯛꯏꯗꯅ
ꯑꯥ
ꯁꯤꯅ ꯇꯧꯔꯛꯄ ꯌꯥꯗꯦ ꯈꯣꯠꯂꯦꯅ ꯑꯗꯨꯒꯤ ꯃꯍꯥꯛꯇꯨꯗꯤ ꯅꯠꯇꯦꯕ ꯃꯥꯅ ꯊꯥꯔꯛꯄ ꯄꯤꯛꯆꯔꯗꯨ ꯐꯣꯇꯣꯗꯨ
ꯑꯥ
ꯑ ꯃꯥꯅ ꯇꯧꯕ ꯍꯩꯗꯕ ꯑꯉꯥꯡꯒꯤ ꯑꯣꯏꯕ ꯃꯥ ꯑꯗꯨꯅꯤ ꯉꯔꯥꯡ ꯀꯥꯔ ꯃꯅꯨꯡꯗ ꯀꯧꯋꯦ ꯀꯥꯡ ꯆꯤꯛꯄ ꯐꯒꯗ꯭ꯔ ꯐꯒꯗ꯭ꯔ ꯍꯥꯏꯔ ꯀꯥꯟ ꯉꯁꯤꯗꯤ ꯋꯤꯟꯗ꯭ꯔꯣ ꯍꯥꯡꯂꯥꯃꯦ
ꯑꯁ ꯅꯣꯏꯐꯝꯗꯨꯣ ꯀꯥꯡ ꯌꯥꯝꯃꯤꯅꯤ
ꯑꯩ ꯌꯥꯝ
ꯑꯗꯨꯅꯦ ꯇꯝꯄꯥꯛꯁꯤꯗꯤ ꯀꯥꯡꯁꯤ ꯌꯥꯝꯒꯜꯂꯦꯕ ꯅꯍꯥꯟ ꯅ ꯌꯥꯝ ꯅꯌꯥꯝꯕ ꯑꯩꯈꯣꯏ ꯂꯥꯛꯄ ꯃꯇꯝꯗ ꯈꯪꯂꯝꯃꯦꯕ ꯑꯁ ꯀꯥꯡ ꯈꯨꯌꯥꯝꯗꯣ
ꯃꯐꯝ ꯈꯨꯗꯤꯡꯃꯛꯇꯤ ꯅ ꯇꯤ ꯅꯗꯕꯅꯤꯅ ꯑꯩꯈꯣꯏꯗꯤ ꯑꯁꯤ ꯑꯩꯈꯣꯏ ꯃꯐꯝꯗꯤ ꯀꯩꯅꯣ ꯑꯣꯏꯕ ꯏꯁꯤꯡ ꯃꯌꯥꯝ ꯂꯩꯕꯒꯤꯀꯣ
ꯐꯨꯠꯅꯤꯡꯒꯤꯅꯅꯦꯅꯦ
ꯄꯥꯠ ꯌꯥꯝꯅ ꯂꯩꯔꯝꯅꯤ ꯍꯥꯏ ꯑꯗꯨꯅꯤ ꯁꯤ ꯁꯤ ꯃꯄꯥꯁꯦ ꯑꯩꯈꯣꯏꯒꯤ ꯅꯥꯀꯟꯗꯁꯨ ꯄꯥꯠ ꯑꯃ ꯂꯩꯌꯦ ꯑꯩꯈꯣꯏꯒꯤ ꯍꯦꯛ ꯑꯣꯄꯣꯖꯤꯠꯇ ꯦ ꯌꯥꯝꯅ ꯋꯥꯣꯏꯜ ꯂꯩ ꯍꯥꯏꯖꯕꯅ ꯀꯩ ꯋꯥꯩꯔꯁꯨꯝ